ꯍꯂꯣ ꯍꯜꯂꯣ
ꯇꯥꯏꯌꯦ ꯇꯥꯏꯌꯦ ꯀꯩꯗꯧꯔꯤꯒꯦ ꯍꯧꯖꯤꯛꯄꯣ
ꯋꯥꯔꯤ ꯁꯥꯟꯅꯔꯝꯕꯅꯤꯗ
ꯗꯤꯁꯇꯔꯕ ꯑꯣꯏꯗꯦꯀꯣ ꯑ ꯑꯁꯀꯦ ꯎ
ꯅꯦꯠꯋꯔꯛꯁꯦ ꯌꯥꯝ ꯅꯨꯡꯉꯥꯏꯇꯕ
ꯑꯣ
ꯇꯥꯕ ꯅꯠꯇ꯭ꯔ ꯐꯖꯅ
ꯎꯝ ꯇꯥꯏꯌꯦ ꯇꯥꯏꯌꯦ ꯆꯥꯛ ꯌꯦꯟꯁꯥꯡꯒꯗꯤ ꯀꯃꯥꯏꯅ ꯇꯧꯔꯒꯦ
ꯌꯥ ꯆ ꯋꯥ
ꯎꯝ ꯅꯪ ꯈ꯭ꯋꯥꯏ ꯄꯥꯝꯕ ꯌꯦꯟꯖꯥꯡꯁꯦ ꯀꯩꯅꯣꯕ
ꯑꯩꯈꯣꯏ ꯄꯥꯝꯃꯤꯖꯅꯤ ꯍꯥꯏꯗꯤ ꯀꯩꯅꯣꯗꯔꯕ ꯃꯤꯔꯥꯃꯦꯁꯇꯔ
ꯃꯦꯔꯥꯃꯦꯁ ꯑꯣꯏꯒꯦꯔꯥ ꯑꯃ ꯑꯣꯏꯒꯦꯔꯥ
ꯑ ꯄꯥꯝꯕꯁꯦ ꯀꯩ ꯑꯣꯏꯗꯣꯏꯣ ꯑꯁ ꯑꯩꯗꯤ ꯂꯣꯏ ꯄꯥꯝꯃꯤꯗ ꯑꯩꯗꯤ ꯍꯥꯎꯅꯕꯕꯨ ꯊꯣꯡꯉꯗꯤ
ꯗꯁꯝ ꯅꯪꯅ ꯁꯨꯝ ꯑꯃ ꯍꯥꯏꯗꯤ ꯁꯨꯝ ꯈꯟꯗꯣꯛꯑꯒꯒ ꯊꯝꯕ ꯍꯟꯖꯥꯡ ꯌꯨꯝꯒꯨꯝꯕꯗ ꯀꯔꯝꯕ ꯑꯣꯏꯒꯦꯕ
ꯑꯩꯅ
ꯎꯝ
ꯎꯤꯁꯨ ꯍꯦ ꯀꯅꯣ ꯎꯇꯤꯁꯨ ꯍꯥꯎꯋꯦ ꯍꯥꯏꯗꯤ ꯎꯁꯣꯏꯒ ꯇꯧꯔꯒꯒ
ꯑꯩꯗꯤ ꯈꯥꯃꯦꯟꯁꯤꯟ ꯀꯥꯡꯁꯨ ꯌꯥꯝ ꯄꯥꯝꯃꯦ
ꯑꯩꯗꯤ ꯑꯗꯨꯃꯥꯏꯅꯗꯤ ꯄꯥꯝꯗꯤ ꯌꯧꯗꯦ ꯍꯥꯏꯗꯤ ꯁꯤ ꯊꯣꯡꯉꯕꯗꯤ ꯆꯥꯔꯅꯤꯍꯦ ꯍꯥꯏꯅ ꯂꯩꯕ
ꯄꯥꯝꯗꯦ ꯍꯥꯏꯌꯣ ꯅꯪꯗ
ꯄꯥꯝꯃꯦ ꯄꯥꯝꯃꯦ ꯄꯥꯝꯃꯦ ꯍꯥꯏꯗꯤ ꯈꯥꯃꯟꯕꯤ ꯀꯥꯡꯁꯨ ꯁꯤ ꯊꯣꯡꯁꯤ ꯆꯥꯍꯅꯦꯕ
ꯑ ꯂꯥꯏꯔꯤꯛꯀꯗꯤ ꯄꯥꯗ꯭ꯔꯕꯣ
ꯃꯌꯨꯝ ꯄꯥꯅꯤ
ꯀꯦꯟ ꯄꯅꯤ ꯑꯣ
ꯎꯝ ꯑꯍꯜ ꯆꯠꯇꯣꯛꯑꯒ
ꯥꯏꯔꯒ
ꯆꯥꯛꯇꯣ ꯄꯥꯗ꯭ꯔꯣꯕꯅꯤ
ꯑꯣ ꯑꯦꯛꯖꯥꯝ ꯑꯦꯛꯖꯥꯝꯒ ꯊꯥꯗꯧ ꯃꯥꯜꯂꯦ ꯍꯦꯛꯀꯣ ꯍꯥꯏꯔꯒꯗꯤ
ꯑꯦꯛꯖꯥꯝ ꯂꯩ
ꯑꯦꯛꯖꯥꯝ ꯍꯥꯏꯗꯤ ꯀꯔꯤ ꯑꯦꯛꯖꯥꯝꯅꯣ
ꯍꯝ
ꯁꯤꯃꯦꯁꯇꯔ ꯑꯦꯛꯖꯝ ꯑꯣ ꯑꯣ
ꯇꯦ ꯃꯆꯥ ꯑꯗꯣ ꯅꯪ ꯀꯔꯤ ꯉꯁꯤ ꯀꯣꯂꯦꯖ ꯆꯠꯇꯕ꯭ꯔꯣ
ꯎꯝ ꯆꯠꯇꯕꯩꯅꯤ ꯍꯧꯖꯤꯛ ꯂꯩꯁꯦ
ꯀꯩꯀꯩ ꯅꯨꯃꯤꯠꯇꯩ ꯀꯥꯗ ꯅꯝ ꯃꯟꯗꯦꯗꯒꯤ ꯀꯥꯅꯤ ꯍꯥꯏꯔꯝꯃꯒ ꯉꯁꯤ ꯐ꯭ꯔꯥꯏꯗꯦ ꯌꯧꯁꯜꯂꯛꯑꯦ
ꯃꯊꯪ ꯃꯟꯗꯦꯗꯩ ꯑꯣꯏꯅ ꯀꯥꯔꯒꯦ
ꯑꯁ ꯅꯤꯡꯉꯣꯟꯜ ꯆꯀꯧꯕ ꯅꯣꯅꯡꯉꯥꯂ ꯑꯣꯏ ꯀꯥ
ꯇꯦꯡꯒꯦ
ꯃꯃꯥꯡꯗ ꯑꯗꯨꯃꯥꯏꯅ ꯇꯧꯔꯒ ꯀꯥꯒꯤꯗꯦ
ꯀꯥꯗꯦꯗ ꯍꯟꯗꯛꯁꯦ ꯑꯁ ꯉꯔꯥꯡ ꯀꯂꯦꯟꯁꯤꯕꯨ ꯀꯃꯥꯏ ꯀꯃꯥꯏ ꯇꯧꯈꯤꯒꯦ ꯀꯔꯥꯏ ꯀꯔꯥꯏꯗ ꯆꯠꯀꯦ
ꯉꯔꯥꯡꯁꯦ ꯎ ꯀꯥꯡ ꯌꯥꯎꯔꯨꯏ
ꯆꯥꯡ ꯌꯥꯎꯔꯨꯏꯌꯦ
ꯎꯝ
ꯑꯣ ꯀꯥꯡ ꯆꯤꯡꯕ ꯌꯥꯎꯔꯨꯏꯔꯣ
ꯍꯣꯏ ꯃꯀꯣꯛ ꯊꯥꯔꯒ
ꯎꯝ ꯅꯣꯏꯒꯤ ꯍꯥꯏꯗꯤ ꯁꯨꯝ ꯅꯣꯏꯒꯤ ꯕꯥꯃꯣꯟꯒ ꯈꯪꯅꯕꯒ ꯂꯩꯕ꯭ꯔꯥꯕ
ꯂꯩ
ꯑꯣ ꯃꯣꯏꯅ ꯈꯦꯖꯤ ꯇꯧꯕꯗꯣ ꯌꯥꯝ ꯍꯥꯎꯕꯅꯤꯀꯣ
ꯍꯥꯎꯋꯦ ꯑꯗꯨꯕꯨꯗꯤ
ꯑꯩꯁꯨ ꯍꯩꯌꯦ ꯈꯤꯖꯤ ꯇꯧꯕ
ꯑꯣ ꯅꯪ ꯅꯪ ꯅꯪ ꯅꯪꯒ ꯅꯣꯡꯃ ꯊꯥꯔꯛꯈ꯭ꯔꯕꯅꯦ ꯎꯔꯦ
ꯎꯝ
ꯅꯪꯒꯤꯗꯨꯅ ꯍꯦꯟꯅ ꯍꯥꯎꯗꯧ ꯃꯥꯂꯦ
ꯍꯥꯏꯖꯤꯜꯂꯦ ꯅꯪꯖꯨ ꯍꯥꯎꯔꯣꯏꯗ ꯀꯩꯁꯨ ꯑꯩꯒꯤꯗꯨꯗꯤ ꯕꯥꯃꯣꯟ ꯒꯤꯅ ꯍꯦꯟꯕꯅꯤ ꯕꯃꯣꯟꯒꯤꯅ ꯑꯗꯨꯝ ꯍꯦꯟꯕꯅꯦꯕ ꯍꯥꯏꯗꯤ ꯃꯣꯏꯗꯤ ꯑꯗꯨꯝ ꯀꯩꯅꯣ ꯇꯧꯋꯤꯗꯅ ꯎꯝ ꯎꯝ ꯍꯥꯏꯗꯤ ꯃꯣꯏꯗꯤ ꯑꯗꯨꯝ ꯊꯥꯏꯅꯗꯒꯤ ꯊꯣꯡꯉꯛꯑꯦꯗꯅ ꯑꯗꯨꯒꯤ ꯃꯣꯏꯅ ꯑꯗꯨꯝ ꯍꯦꯟꯗꯣꯏꯅꯤ
ꯍꯣꯏ ꯑꯗꯣ ꯂꯩꯗꯅ ꯍꯥꯏꯗꯤ ꯍꯩꯖꯕ ꯍꯥꯏꯕꯁꯨ ꯂꯩꯗꯅ ꯃꯤꯒꯤ
ꯎꯝ ꯍꯩꯖꯕ ꯍꯥꯏꯕ ꯑꯃ ꯂꯩꯌꯦꯕ ꯅꯠꯇ꯭ꯔꯥ
ꯍꯣꯏ ꯍꯣꯏ ꯑꯗꯨꯅꯦ ꯅꯪꯒꯤꯗꯨꯅ ꯍꯦꯟꯅ ꯍꯥꯏꯁꯦ ꯑꯩ
ꯑꯣ ꯑꯩꯈꯣꯏꯒꯤꯅꯦ ꯑꯩꯈꯣꯏ ꯂꯥꯏꯔꯤꯛꯁꯦ ꯀꯣꯏꯂꯥꯁ ꯊꯥꯗꯣꯔꯦ ꯈꯪꯉꯕ ꯑꯗꯨꯒꯤ ꯅꯨꯡꯉꯥꯏ ꯍꯥꯏꯗꯤ ꯂꯝꯕꯤꯒꯗꯣ ꯌꯥꯝ ꯄꯥꯛ ꯍꯛꯎꯔꯦꯕ ꯈꯪꯉꯕ ꯉꯔꯥꯡ ꯆꯠꯄꯗ
ꯊꯥꯗ꯭ꯔꯤꯕꯣ ꯍꯧꯖꯤꯛꯐꯥꯎ
ꯎꯝ ꯍꯧꯖꯤꯛꯐꯥꯎꯒꯤꯗꯤ ꯊꯥꯗ꯭ꯔꯤꯑꯕ ꯍꯥꯏꯗꯤ ꯅꯨꯡꯒ ꯀꯥ ꯀ ꯍꯥꯟꯅ ꯊꯥꯖꯟꯕ ꯍꯧꯔꯦꯑꯦꯕ ꯈꯔ ꯍꯥꯏꯗꯤ ꯃꯅꯨꯡ ꯆꯪꯁꯤꯟꯅꯕꯅ ꯍꯥꯏꯗꯤ ꯅꯨꯡ ꯍꯦꯛ ꯊꯥꯕꯒꯗꯤ ꯀꯩꯅꯣ ꯇꯧꯔꯦꯗꯅ ꯍꯦꯛꯇ ꯅꯝꯖꯟꯈꯤꯔꯣꯏꯗꯅ
ꯎꯝ ꯑꯗꯨ ꯅꯣꯡꯁꯨ ꯇꯥꯏ ꯍꯥꯏꯗꯥꯏꯅꯦ ꯅꯣꯡ ꯇꯔ ꯀꯃꯥꯏ ꯊꯥꯗꯣꯏꯅꯣ
ꯑꯥ ꯑꯗꯨꯒ ꯀꯩꯅꯣꯁꯨ ꯇꯧꯔꯅꯤꯕ ꯍꯥꯏꯗꯤ ꯂꯩꯕꯥꯛꯀꯩꯀꯩꯁꯨ ꯊꯥꯍꯧꯕꯅꯤꯅꯥ ꯑꯃꯨꯛꯅꯦ ꯂꯩꯕꯥꯛ ꯀꯩꯅꯣ ꯉꯥꯛꯇ ꯑꯣꯏꯔꯦ ꯑꯣꯏꯔꯝꯃꯅꯤ ꯍꯥꯏꯕ ꯍꯧꯖꯤꯛꯁꯦ ꯍꯥꯏꯗꯤ ꯆꯠꯄꯗ ꯌꯥꯝ ꯅꯨꯡꯉꯥꯏꯇꯕꯤꯗꯣ ꯑꯗꯨ ꯑꯣꯏꯔꯝꯃꯅꯤꯕ
ꯑꯣꯏꯔꯣꯏ ꯑꯗꯨꯗꯤ
ꯎꯝ ꯎꯝ
ꯁꯨꯕ ꯅꯨꯡꯉꯥꯏꯇꯤ ꯆꯤꯡꯒꯤ ꯂꯩꯕꯥꯛꯅꯤ ꯍꯥꯏꯕ ꯅꯠꯇ꯭ꯔꯣ
ꯎꯝ ꯆꯤꯡ ꯂꯩꯩꯕꯥꯛꯇꯨꯗꯤ ꯉꯍꯥꯟꯅ ꯐꯈ꯭ꯔꯦ ꯆꯤꯡꯂꯩꯕꯥꯛꯀꯤ ꯑꯃꯃꯨꯛ ꯊꯥꯖꯤꯟꯕ
ꯑꯣ ꯑꯣ ꯂꯩꯈꯣꯝ ꯊꯣꯛꯑꯝꯅꯤꯅꯦ ꯑꯗꯨꯗꯤ
ꯎꯝ ꯂꯩꯈꯣꯝ ꯃꯌꯥꯝ ꯊꯣꯛ ꯑ
ꯎꯝ
ꯆꯠꯄꯗꯒ ꯌꯥꯝ ꯅꯨꯡꯉꯥꯏꯔꯣꯏꯗꯕ ꯉꯔꯥꯡ ꯁꯦ ꯑꯩꯈꯣꯏ ꯀꯩꯅꯣ ꯇꯧꯔꯨꯕꯅꯦꯕꯀꯣ ꯎꯝ ꯍꯥꯏꯗꯤ ꯗꯨꯀꯥꯟ ꯊꯣꯛꯎꯕꯅꯦꯕ ꯑꯁ ꯉꯔꯥꯡ ꯀꯂꯦꯟꯒꯁꯦ ꯌꯥꯎꯕꯤꯕꯖꯥ ꯅꯠꯇꯦ ꯑꯩꯈꯣꯏ ꯏꯃꯨꯡ ꯃꯤ ꯑꯃꯇ ꯑꯩꯈꯣꯏꯁꯦ ꯀꯔꯝ ꯀꯥꯟꯗꯒ ꯁꯨꯃꯥꯏꯅ ꯌꯥꯎꯗꯣꯏꯅꯣ ꯈꯪꯗ꯭ꯔꯦ ꯍꯥꯏꯕ ꯑꯩꯈꯣꯏꯅꯦꯗꯤ ꯗꯨꯀꯥꯟꯗ ꯑꯗꯨꯝ ꯊꯣꯛꯑꯦꯗꯅ
ꯎꯝ ꯃꯥꯒꯤ
ꯅꯣꯏ ꯗꯥ ꯍꯣꯏꯗꯤ ꯀꯔꯝ ꯀꯥꯟꯗ ꯑꯃꯨꯛ ꯂꯥꯛꯇꯣꯏꯅꯣ ꯌꯨꯝꯗ
ꯇꯨ ꯊꯥꯎꯖꯟ ꯇꯨ ꯊꯥꯎꯖꯟ ꯇ꯭ꯋꯦꯟꯇꯤ ꯁ꯭ꯋꯥꯏ ꯇ꯭ꯋꯦꯟꯇꯤ ꯑꯩꯠ ꯇꯀ ꯂꯥꯛꯄ ꯌꯥꯏ
ꯍꯣꯏ ꯑꯗꯨꯕꯨꯗꯤ ꯍꯥꯏꯗꯤ ꯀꯟꯇ꯭ꯔꯤ ꯃꯄꯥꯟꯗ ꯂꯩꯕꯅꯤꯅ ꯅꯠꯇ꯭ꯔꯥ ꯍꯦꯛꯇ ꯄꯠ ꯂꯥꯛꯀꯦꯗꯣ ꯌꯥꯄꯣꯠꯇꯦꯕ
ꯎꯝ ꯃꯊꯪꯗꯤ ꯂꯥꯛꯑꯅꯤꯗꯤ ꯍꯥꯏꯕꯅꯤ ꯑꯩꯈꯣꯏ ꯃꯥꯥꯟꯅꯗꯦ
ꯀꯩꯒꯤ ꯅꯣꯏꯗꯥꯗꯤ ꯑꯗꯨꯗꯤ ꯅꯣꯏ ꯅꯣꯏ ꯗꯥ ꯑꯍꯟꯗꯨꯗꯤ ꯆꯨꯛ ꯁꯥꯔ ꯂꯩꯔꯅꯤꯌꯦ ꯑꯗꯨꯗꯤ
ꯍꯥꯥ
ꯅꯣꯏ ꯗꯥ ꯑꯍꯟꯗꯗꯤ ꯆꯨꯨꯛ ꯁꯥꯔ ꯂꯩꯔꯅꯤꯕ ꯍꯅꯨ ꯁꯟꯒꯤꯕꯅꯥ ꯍꯜꯂꯥꯅꯤ ꯃꯊꯪ ꯊꯣꯛꯂꯛꯄꯗꯗꯤ ꯁꯣꯟꯗꯁꯨ ꯀꯣꯏꯔꯛꯎ ꯈꯪꯉꯕ ꯍꯥꯏꯗꯤ ꯅꯣꯏꯗꯥ ꯍꯣꯏ ꯃꯌꯥꯝ ꯌꯥꯎꯔꯒꯅꯦ ꯀꯣꯏꯊꯣꯔꯛꯑꯣ
ꯀꯣꯏꯔꯛꯀꯅꯤꯅ ꯀꯣꯏꯕꯗꯤ ꯑꯗꯣ ꯎ ꯑꯩꯈꯣꯏ ꯃꯥꯅ ꯄꯩꯁꯥ ꯌꯥꯝ ꯂꯣꯏꯁꯜꯂꯦꯅ ꯊꯣꯛꯂꯛꯄꯗ ꯍꯥꯏꯖꯨ ꯍꯥꯏꯕꯅꯤ ꯍꯥꯏꯖꯨ ꯍꯥꯏꯕꯅꯤ ꯂꯣꯏꯁꯟꯗꯔ ꯐꯖꯅ
ꯎꯝ
ꯊꯣꯔꯛꯑꯅꯨ ꯍꯥꯏꯅ
ꯑꯗꯨꯕꯨꯗꯤ ꯀꯨꯏꯔꯕꯩ ꯃꯇꯨꯡꯗ ꯑꯃꯨꯛ ꯃꯤ ꯃꯌꯥꯝꯗꯨ ꯊꯦꯡꯅꯕꯅꯤꯅꯅꯦ ꯅꯨꯡꯉꯥꯏꯖꯗꯕ ꯍꯥꯏꯗꯤ ꯅꯨꯡꯉꯥꯏꯖꯕꯩ ꯇꯧꯕꯅꯦꯕ ꯍꯥꯏꯗꯤ ꯃꯌꯥꯝꯗꯣ ꯊꯥꯏꯅꯗꯩ ꯄꯨꯜꯂꯨꯗ꯭ꯔꯒ ꯑꯃꯨꯛ ꯄꯨꯜꯂꯛꯄꯗꯨꯗ ꯍꯥꯏꯗꯤ ꯁꯨꯝ ꯅꯨꯡꯁꯤꯕꯣꯏ ꯀꯩꯕꯣꯏ ꯅꯠꯇ꯭ꯔꯥ
ꯎꯝ ꯑꯗꯨ ꯍꯥꯏꯗꯤ ꯇꯤꯀꯦꯠ ꯇꯤꯛꯀꯦꯠꯇꯨꯁꯨ ꯐꯥꯔꯁꯇꯗꯤ ꯑ ꯃꯣꯏꯅ ꯆꯍꯤ ꯃꯌꯥꯝ ꯁꯨꯔꯛꯄꯒꯤ ꯍꯥꯏꯗꯤ ꯀꯩꯅꯣꯗꯒꯤꯁ ꯃꯣꯏꯃꯞ ꯍꯥꯏꯗꯤ ꯀꯩꯇ ꯑꯦꯒ꯭ꯔꯤꯃꯦꯟꯇ ꯇꯤꯀꯦꯠꯇꯨ ꯐ꯭ꯔꯤ ꯏꯅꯔꯒ ꯑꯗꯨꯒ ꯂꯥꯁꯇ ꯃꯣꯏ ꯃꯁꯥꯟꯅꯗꯤ ꯄꯨꯊꯣꯛꯄ ꯄꯩꯁꯥ ꯌꯥꯝ ꯆꯪꯈ꯭ꯔꯦꯗꯅ ꯂꯥꯛꯄꯤ꯭ꯁꯨ ꯍꯟꯕꯤꯁꯨ ꯂꯥꯟꯕꯨ ꯇꯥꯡꯁꯨ ꯑꯣꯏꯔꯦ ꯑꯗꯨ ꯍꯟꯗꯛ ꯑꯅꯧꯕ ꯌꯥꯎꯔꯤꯗꯨꯗꯤꯀꯣ
ꯎꯝ
ꯎꯝ ꯑꯅꯧꯕ ꯌꯥꯎꯔꯤꯗꯨꯗꯤ ꯆꯍꯤ ꯈꯨꯗꯤꯡꯒꯤ ꯑꯃ ꯑꯃ ꯑꯝꯗꯤ ꯍꯥꯏꯌꯦ
ꯎꯝ ꯆꯍꯤ ꯈꯨꯗꯤꯡꯒꯤ ꯍꯟꯕꯗ
ꯎꯝ ꯑꯃꯃꯝ ꯍꯥꯏꯗꯤ ꯂꯥꯛꯄꯒ ꯆꯠꯄꯒ ꯆꯍꯤ ꯑꯃꯗ ꯑꯃꯃꯝ ꯐ꯭ꯔꯤꯅꯦꯅ ꯑꯗꯨꯒ ꯊꯥ ꯑꯃꯁꯨ ꯌꯨꯝꯗ ꯂꯩꯕꯒꯤ ꯚꯦꯀꯦꯁꯟ ꯐ꯭ꯔꯤꯅꯦ ꯑꯅ ꯆꯍꯤ ꯑꯃꯗ ꯑꯗꯨꯗꯒꯤ ꯑꯗꯩ ꯍꯣꯂꯤꯗꯦ ꯄꯤꯅꯤ ꯑꯗꯒꯤ ꯅꯥꯔꯁꯨ ꯄꯤꯅꯤ ꯂꯩ ꯂꯩ
ꯑꯦ ꯑꯗꯨꯗꯤ ꯍꯟꯗꯛꯀꯤꯁꯤꯗꯤ ꯌꯥꯝꯅ ꯍꯥꯏꯗꯤ ꯌꯥꯝ ꯐꯩꯌꯦꯀꯣ ꯍꯟꯗꯛꯀꯤꯁꯤꯗꯤ
ꯎꯝ ꯍꯟꯗꯛ ꯍꯟꯗꯛꯀꯤꯁꯤꯗꯤꯅꯦ ꯍꯟꯗꯛꯀꯤꯁꯤꯗꯤ ꯂꯩꯕ ꯆꯥꯕ ꯆꯠꯊꯣꯛ ꯆꯠꯁꯤꯟꯒꯤꯁꯨ ꯄꯩꯁꯥ ꯄꯩꯁꯥ ꯄꯤꯌꯦꯕ
ꯑꯣ ꯑꯦ ꯑꯗꯨꯗꯤ ꯍꯥꯏꯗꯤ ꯇꯣꯂꯣꯞꯇꯒꯤ ꯍꯥꯏꯗꯤ ꯂꯩꯕ ꯍꯥꯏꯗꯤ ꯀꯩꯅꯣꯒꯤ ꯔꯦꯟꯠꯀ ꯀꯩꯒꯤꯁꯨ ꯂꯣꯏ ꯄꯤꯗꯣꯏꯔꯥ
ꯄꯤꯕ ꯍꯥꯏꯗꯤ ꯃꯣꯏꯅ ꯃꯣꯏꯅ ꯂꯤꯁꯤꯡ ꯑꯃ ꯃꯈꯥꯏ ꯄꯤꯕ ꯂꯤꯁꯤꯡ ꯑꯃ ꯃꯈꯥꯏ ꯍꯥꯏꯗꯤ
ꯍꯣꯏ ꯍꯣꯏ ꯍꯣꯏ
ꯑꯗꯨꯝ ꯂꯤꯁꯤꯡ ꯊꯉꯅꯤ ꯐꯨꯡ ꯄꯤꯌꯦꯕ
ꯑꯣ ꯇꯣꯉꯥꯟꯅ ꯍꯥꯏꯗꯤ ꯁꯦꯂꯔꯤ ꯍꯥꯏꯗꯤ
ꯁꯦꯂꯔꯤꯒꯤ ꯎꯝ ꯁꯦꯂꯔꯤ ꯅꯠꯇꯕ
ꯑꯗꯨꯗꯤ ꯑꯗꯨꯝ ꯐꯩꯅꯦ ꯍꯥꯏꯗꯤ ꯑꯗꯨꯅ ꯍꯥꯏꯗꯤ ꯑꯗꯨꯅ ꯃꯣꯏꯒꯤ ꯀꯩꯅꯣꯗꯨꯒꯤ ꯃꯤ ꯑꯣꯏꯕꯩꯅꯦ ꯂꯝꯗꯨꯒꯤ ꯃꯤꯅ ꯇꯧꯕ ꯑꯣꯏꯕꯩꯅꯦꯕ ꯅꯠꯇ꯭ꯔꯥ ꯍꯥꯏꯗꯤ
ꯍꯣꯏ ꯑꯗꯨꯃꯥꯏꯅ ꯑꯗꯨꯝ ꯃꯤꯅ ꯇꯧꯕ
ꯑꯣ ꯑꯗꯨꯗꯤ ꯗꯗꯥ ꯍꯣꯏꯁꯦ ꯆꯠꯊꯣꯛ ꯆꯠꯁꯤꯟꯒꯤꯁꯨ ꯀꯩꯝꯇ ꯀꯩꯅꯣ ꯍꯥꯏꯗꯤ ꯑ ꯍꯥꯏꯗꯤ ꯀꯩꯅꯣ ꯂꯩꯇ꯭ꯔꯦꯅꯦ ꯍꯥꯏꯗꯤ ꯄꯩꯁꯥ ꯇꯤꯡꯕ ꯈꯣꯠꯄ ꯀꯩꯝ ꯂꯩꯇ꯭ꯔꯦ
ꯎꯝ ꯂꯩꯇ꯭ꯔꯦ ꯑꯗꯨꯒꯤꯗꯤ ꯄꯩꯁ ꯇꯤꯡꯕ ꯍꯥꯏꯕꯨ ꯄꯩꯁꯥ ꯇꯤꯡꯕ ꯍꯥꯏꯕꯨ ꯍꯥꯏꯗꯤ ꯀꯩꯇꯥꯔꯦ ꯃꯣꯏꯅ ꯄꯤꯔꯛꯄ ꯄꯩꯁꯥꯗꯣ ꯃꯁꯥꯅ ꯇꯨꯡꯁꯤꯜꯂꯗꯤ ꯃꯁꯥꯒꯤ ꯑꯃꯨꯛ ꯑꯣꯏꯔꯦꯗꯅ ꯃꯤꯜ ꯌꯥꯝ ꯂꯥꯞꯇꯦ ꯑꯩꯌꯦ ꯃꯤꯅꯤꯠ ꯃꯥꯄꯜ ꯈꯛꯇꯅꯦ ꯇꯥꯕ꯭ꯔꯥ ꯍꯜꯂꯣ ꯃꯐꯝꯗꯕꯨꯁꯨ ꯌꯥꯝꯅ ꯂꯥꯕ ꯅꯠꯇꯦꯕ ꯃꯥꯄꯒꯤ ꯂꯝꯕꯤꯅꯦꯕꯀꯣ